ꯇꯕꯣꯏ ꯕꯣꯏꯁ ꯐꯖꯅ
ꯇꯥꯏ ꯇꯥꯏꯌꯦ ꯑꯩ ꯕꯣꯁꯇꯨ ꯄꯨꯔ ꯇꯥꯕ꯭ꯔꯥ ꯃꯅꯤꯡꯗ ꯆꯦꯟ ꯀꯩꯀꯥꯒꯤ ꯃꯈꯣꯟꯜ ꯇꯥꯕ
ꯑꯣ ꯌꯥꯝ ꯑꯪ ꯈꯔ ꯈꯔꯗꯤ ꯇꯥꯏ ꯃꯈꯣꯟ ꯑꯃ
ꯌꯥꯝ ꯀꯟꯅ ꯍꯣꯏ ꯀꯩꯁꯨꯝꯗꯤ ꯇꯧꯗꯦꯗ ꯚꯣꯏꯁꯄꯨꯗꯤ ꯍꯣꯏ ꯀꯩꯀꯩ ꯍꯣꯠꯅꯔꯤꯒꯦ
ꯁ ꯑꯩꯁꯦ ꯊꯣꯏꯗꯣꯛꯄ ꯍꯣꯠꯅꯗꯦ ꯀꯩ ꯀꯩ ꯕꯤꯖꯨ ꯀꯩꯀꯥ ꯈꯔ ꯁꯦꯝ ꯒꯤ ꯋꯥꯏ ꯀ ꯏ ꯇꯧꯗ
ꯅꯣꯏ ꯚꯤꯗꯤꯑꯣ ꯁꯦꯝꯕꯗꯣ ꯀꯩ ꯑꯦꯞꯇ ꯁꯦꯝꯒꯦ
ꯀꯛꯀꯤ ꯑꯇꯁꯤ
ꯑꯃ ꯀꯦꯞꯀꯠ ꯍꯥꯏꯗꯣꯢꯔꯣ
ꯀꯦꯞ ꯀꯠ ꯍꯥꯢꯕ ꯀꯠ ꯑꯣꯢ ꯁꯣꯢ ꯁꯣꯏꯔꯦ
ꯑꯣ ꯐꯣꯟꯗ ꯑꯗꯨꯝ
ꯑ ꯅꯠꯇꯦ ꯂꯦꯞꯇꯣꯇ ꯁꯦꯃꯤ
ꯑꯣ ꯑꯗꯨꯝ ꯐꯖꯅ ꯑꯗꯨꯝ ꯁꯦꯝꯃ ꯃꯥꯜꯂꯦꯕ ꯅꯍꯥꯟ
ꯎꯝ
ꯊꯥꯒꯠꯂꯛꯄꯗꯣ ꯑꯗꯨꯝ ꯌꯥꯏꯑꯕ
ꯅꯍꯥꯟꯒꯤꯗꯣ ꯀꯩꯅꯣꯁꯨ ꯑꯣꯏꯕ ꯑꯦꯅꯤꯃꯦꯁꯟꯁꯨ ꯑꯣꯏꯕꯗꯨꯗꯅꯦ ꯃꯌꯥꯝꯅ ꯄꯥꯝꯅꯗꯕ ꯃꯥꯜꯂꯦꯕ
ꯑꯣ
ꯑꯗꯨꯗ ꯐꯤꯂꯝ ꯑꯣꯏꯅ ꯗꯥꯏꯔꯦꯛ ꯑꯣꯏꯅ ꯇꯧꯒꯦꯅ ꯇꯧꯕ
ꯑꯥ ꯑꯦꯅꯤꯃꯦꯁꯟꯒꯨꯝꯕꯗꯤ ꯑꯉꯥꯡꯒꯨꯝꯕ ꯀꯩꯒꯨꯝꯕꯅ ꯈꯔ ꯌꯦꯡꯉꯦ ꯑꯗꯣ ꯐꯤꯂꯝꯒꯨꯝꯕꯗꯤ ꯑꯗꯨꯝ ꯑꯍꯟꯁꯨ ꯀꯩꯁꯨ ꯑꯗꯨꯝ ꯄꯨꯂꯞ ꯌꯦꯡꯉꯤꯗꯅ
ꯍꯣꯢ ꯇꯥꯡ ꯀꯌꯥꯗ ꯂꯥꯛꯄꯩ ꯍꯥꯏꯅꯔꯒꯦ
ꯃꯥ ꯗꯦꯠ ꯇ꯭ꯋꯦꯟꯇꯤ ꯑꯗꯨꯋꯥꯏꯗ ꯍꯥꯏꯔꯛꯈꯤꯕꯅꯦ ꯑꯗꯣ ꯁꯨꯝ ꯃꯃꯥꯡ ꯑꯣꯏꯔꯞꯅ ꯂꯥꯛꯑꯁꯨ ꯌꯥꯏꯌꯦꯅ ꯍꯥꯏꯔꯛꯄꯅꯦ ꯁꯟꯗꯦ ꯅꯨꯃꯤꯠ ꯍꯣꯏ ꯁꯟꯗꯦ ꯅꯨꯃꯤꯠꯀꯨꯝꯕ ꯑꯝꯗ
ꯃꯥꯏ ꯍꯣꯏ ꯄꯨꯟꯁꯤ ꯉꯥꯅꯨꯔ ꯀꯩꯅꯣꯝ ꯆꯥꯔꯒ
ꯎꯝ ꯑꯈꯣꯏ ꯁꯣꯝ ꯅꯥꯀꯟꯗ ꯑꯗꯨꯝ ꯃꯤ ꯑꯗꯨꯝ ꯐꯖꯅ ꯀꯣꯏꯕ ꯆꯠꯅꯔꯝꯃꯤ
ꯑꯥ ꯀꯗꯣꯝꯗ ꯑꯣꯏꯗꯣꯏꯅꯣ
ꯗꯥꯢꯔꯦꯛꯇꯥꯔꯦ ꯀꯩꯅꯣꯗ ꯀꯩꯕꯤꯅ ꯍꯥꯏ
ꯑꯣ
ꯁꯨꯝ ꯏꯟꯁꯇꯥ ꯀꯩꯅꯣꯗꯒ ꯑꯗꯨꯝ ꯚꯥꯏꯔꯦꯟꯒ ꯈꯔ ꯑꯗꯨꯝ ꯆꯠꯄꯅꯦꯕ ꯁꯨꯝ ꯁꯥꯏꯀꯜꯒ ꯊꯧꯕ ꯑꯗꯨꯝ ꯁꯥꯟꯅꯕ ꯅꯨꯡꯉꯥꯏꯔꯝꯅꯤꯗ ꯑꯗꯨꯝ ꯂꯝꯕꯤꯁꯨ ꯍꯥꯟꯅ ꯌꯥꯝ ꯐꯔꯝꯗꯝꯅꯤ ꯍꯟꯗꯛ ꯅꯧꯅ ꯊꯥꯔꯛꯄꯒꯤ ꯐꯖꯔꯛꯄꯒꯤ
ꯑꯩ ꯃꯪꯗ ꯉꯁꯤꯁꯦ ꯈꯔ ꯊꯦꯡꯅ ꯍꯧꯒꯠꯂꯦꯕꯀꯣ
ꯍꯣꯏ
ꯉꯔꯥꯡꯁꯦ ꯑꯩꯈꯣꯏ ꯇꯥꯖꯧꯗꯣ ꯄꯣꯕꯗꯨꯗ ꯑꯩꯁꯦ ꯊꯋꯥꯏ ꯅꯨꯡꯉꯥꯏꯃꯟꯗꯗꯅ ꯇꯨꯝꯕ ꯌꯥꯗꯗꯅ ꯑꯗꯦ ꯑꯗꯨ ꯉꯁꯤꯁꯦ ꯑꯩꯒꯤ ꯃꯪꯁꯤꯗ ꯑꯁ ꯑꯩꯁꯦ ꯋꯥꯔꯜ ꯀꯞ ꯃꯅꯨꯡꯗ ꯂꯩꯔꯝꯃꯦꯕ ꯃꯣꯏꯒꯤ
ꯑꯣ
ꯑꯗ ꯑꯥꯏꯁꯣ ꯏꯁꯄꯤꯠꯀ ꯀꯞꯃꯤꯟꯅ ꯂꯩꯔꯝꯕ ꯍꯥꯏꯇꯥꯔꯦ
ꯐꯖꯗꯦ
ꯑꯗꯒꯤ ꯑꯁ ꯑꯩ ꯑꯥꯢ ꯁꯣ ꯁ꯭ꯄꯤꯠꯀꯤ ꯂꯥꯏꯐꯇꯨ ꯑꯃꯨꯛ ꯌꯦꯡꯉꯨꯕ ꯑꯩꯁꯦ ꯃꯥ ꯇꯥꯖꯧꯅ ꯀꯛꯄ ꯂꯣꯏꯔꯀꯥꯟꯗ ꯑꯗꯨꯗ ꯊꯋꯥꯏ ꯅꯨꯡꯉꯥꯏꯃꯟꯗꯗ ꯐꯪꯗ ꯎꯔꯛꯄꯅꯤꯗ
ꯎꯝ
ꯀꯞꯂꯩꯔꯝꯕꯅꯤ ꯍꯥꯢꯕ ꯑꯥ ꯊꯋꯥꯢꯁꯤ ꯅꯨꯉꯥꯢꯃꯟꯗꯕ
ꯉꯁꯤꯁꯦ ꯀꯔꯤꯒꯨꯝꯕ ꯑꯃꯗꯣ ꯄꯣꯔꯗꯤ ꯅꯨꯡꯉꯥꯏꯅꯤ ꯀꯥꯏ ꯈꯜꯂꯤꯅꯤ ꯋꯥꯈꯜ
ꯑꯗꯨꯅꯦ ꯑꯩꯁꯨ ꯈꯜꯂꯤꯅꯤ ꯅꯠꯇ꯭ꯔꯦ ꯑꯩ ꯉꯁꯥꯏꯗꯩ ꯐꯣꯟ ꯄꯥꯏꯗꯦ ꯇꯨꯝ ꯍꯧꯒꯠꯄꯒ ꯉꯁꯥꯏꯅ ꯍꯧꯒꯠ ꯆꯔꯗꯕꯗꯣ ꯑꯩꯗꯣ ꯐꯣꯟ ꯊꯑꯣꯏ ꯇꯧꯁꯤꯜꯂꯛꯄ ꯍꯥꯏꯇꯥꯔꯦ ꯉꯔꯥꯡ ꯅꯨꯡꯗꯥꯡꯗꯒꯤ ꯑꯗꯨꯗ ꯑꯩꯁꯨ ꯄꯥꯏꯗ꯭ꯔꯕ ꯑꯗꯨꯝ ꯐꯣꯟꯁꯤ ꯑꯗꯨꯝ ꯁꯥꯏꯂꯦꯟ ꯊꯝꯖꯤꯜꯂꯒ
ꯑꯁ ꯑꯩꯗꯤ ꯁꯨꯝ ꯋꯥꯆꯞꯀꯨꯝꯕ ꯀꯩꯒꯨꯝꯕ ꯏꯁꯇꯦꯇꯁ ꯀꯨꯝꯕꯁꯦ ꯑꯃꯠꯇ ꯌꯦꯡꯗ꯭ꯔꯝꯅꯦ
ꯑꯩ ꯉꯁꯤꯒꯤ ꯑꯝꯇ ꯌꯦꯡꯗ꯭ꯔꯦ ꯉꯔꯥꯡꯗꯒꯤ
ꯑ ꯄꯨꯥ ꯈ ꯂꯩꯗꯦꯕ ꯏꯅꯣꯤ ꯇꯦꯔꯇ
ꯎꯝ
ꯍ
ꯎꯝ ꯑꯣꯀ ꯑꯩ ꯇꯣꯉꯦ ꯑꯦ
ꯚꯗꯤꯑꯣ ꯑꯃ ꯅꯝꯕꯩꯁꯨ ꯍꯥꯏꯅꯕꯅꯦꯕ ꯋꯥꯔꯤ ꯂꯤꯕꯗꯨꯅ ꯑꯃ ꯑꯣꯏꯔꯒ ꯚꯤꯗꯤꯑꯣꯗꯣ ꯁꯨꯝ ꯀꯣꯏꯕ ꯆꯠꯄ ꯈꯣꯠꯄꯒꯤꯀꯣ ꯂꯝ ꯈꯔ ꯁꯨꯅꯕ ꯆꯠꯂꯒ ꯅꯝꯃ ꯅꯝꯃꯒ ꯑꯗꯨꯃꯥꯏꯅ ꯊꯥꯒꯠꯁꯤ ꯁꯣꯆꯦ ꯔꯦ ꯅꯅꯤ
ꯑꯣ
ꯎ ꯑꯗꯨꯗꯨꯒꯤ ꯗꯤꯚꯥꯏꯁꯁꯨ ꯑꯃꯨꯛ ꯂꯩꯅꯤꯡꯕ
ꯎꯝ
ꯁꯃꯦ ꯑꯥ ꯑ
ꯅꯤꯛꯇꯕꯗꯨꯃ ꯂꯩꯁꯜꯂꯒ ꯒꯥꯔꯤ ꯊꯧꯑ ꯑꯗꯨꯅ ꯑꯃꯝ ꯌꯥꯕ꯭ꯔꯥ ꯍꯥ
ꯀꯌꯥꯝ ꯂꯩꯒꯦꯔꯨꯑꯣꯣ
ꯐꯣꯟꯒꯤꯗꯨꯗꯤ ꯑꯗꯨꯝ ꯑꯗꯨꯝ ꯃꯉꯥ ꯑꯋꯥꯏꯃꯨꯛꯇ ꯑꯗꯨꯝ ꯐꯪꯕꯅꯤ ꯑꯗꯨꯝ ꯍꯣꯡꯅꯕ ꯍꯣꯏ ꯑꯍꯨꯝ ꯃꯔꯤ ꯃꯔꯤ ꯁ꯭ꯋꯥꯏꯗ ꯍꯧꯒꯨꯝ ꯇꯧꯅꯤ ꯃꯣꯏ ꯀꯩꯅꯣꯗ ꯊꯥꯒꯠꯄꯗꯣ
ꯑ
ꯃꯔꯤ ꯃꯉꯥ ꯁ꯭ꯋꯥꯏꯗ ꯑꯗꯨꯝ ꯌꯥꯝ ꯍꯣꯡꯕꯅꯤ ꯑꯗꯨꯝ ꯀꯩꯅꯣ ꯇꯧꯕꯅꯤꯗ ꯍꯣꯏ ꯈꯔ ꯅꯨꯡꯉꯥꯏꯔꯒꯅꯪꯕꯨꯛ ꯅꯨꯡꯉꯥꯏꯈꯔꯦ
ꯑꯗꯨꯃꯥꯏꯅ ꯅꯪꯒꯤ ꯇꯧꯕꯅꯦ
ꯎꯝ
ꯍ
ꯒꯦꯝꯒ ꯁꯥꯟꯅ ꯁꯥꯟꯅꯗ꯭ꯔꯦ
ꯏꯁꯥꯟꯅ ꯁꯥꯟꯗ꯭ꯔꯦꯗ ꯍꯟꯗꯛꯁꯦ ꯑꯗꯣ ꯀꯩꯅꯣ ꯁꯣꯝ ꯅꯥꯀꯟꯗ ꯁꯤ ꯊꯕꯛꯁꯦ ꯑꯃꯨꯛ ꯇꯧ ꯂꯩꯕ
ꯎꯝ
ꯑꯗꯦ ꯋꯥꯔꯤ ꯈꯔ ꯁꯅ ꯑꯗꯦ ꯀꯨꯄꯤ ꯈꯔꯅꯝ ꯑꯗꯩ ꯑꯃ ꯋꯥꯔꯤ ꯂꯤꯕꯩꯁꯨ ꯉꯥꯏꯍꯥꯟ ꯂꯦꯞꯄꯤꯌꯦ
ꯎꯝ ꯑꯗꯨꯃꯁꯨ ꯃꯤ ꯐꯤꯂꯝ ꯀꯩꯅꯣꯒꯤ ꯑꯦꯅꯤꯃꯦꯁꯟ ꯅꯠꯇꯕꯤꯗ ꯑꯁꯨꯝ ꯕꯨꯠꯀꯤꯒꯨꯝꯕ ꯀꯩꯅꯣꯋꯤꯒꯨꯝꯕ ꯑꯗꯨꯝꯕꯅ ꯈꯔ ꯃꯤꯅꯁꯨ ꯌꯦꯡꯅꯤꯡꯕꯁꯨ ꯑꯣꯏꯌꯦ ꯁꯥꯏꯟꯁ ꯐꯤꯛꯁꯟꯒꯨꯝꯕ ꯑꯣꯏꯇꯔꯁꯨ
ꯃ
ꯑꯦꯅꯤꯃꯦꯁꯟꯗꯨꯗꯤ ꯑꯉꯥꯡ ꯑꯃꯅꯤ ꯁꯨꯝ ꯅꯍꯥ ꯑꯃꯅꯤꯅ ꯁꯨꯝ ꯌꯦꯡꯕꯩ ꯋꯥꯅꯤ
ꯃꯥꯅꯦ ꯑꯩꯁꯨ ꯑꯍꯥꯟꯕꯗ ꯈꯟꯕꯅꯦ ꯑꯗꯨꯅ ꯃꯥꯅ ꯑꯗꯨꯒꯤ ꯑꯦꯅꯤꯃꯦꯁꯟꯗꯣ ꯌꯥꯝ ꯅꯨꯡꯕꯨꯗꯤ ꯅꯨꯡꯁꯤꯕꯅꯦꯕ
ꯍꯣꯏ
ꯑꯗꯨꯗ ꯃꯥꯅ ꯌꯥꯝ ꯇꯧꯔꯤꯕꯗꯨꯗ ꯇꯧꯔꯔꯤꯦꯅ ꯇꯧꯕꯅꯤꯗ ꯎꯄꯥꯏ ꯂꯩꯔꯛꯇ꯭ꯔꯦ ꯃꯥꯁꯨ ꯄꯤꯍꯜꯂꯛꯑꯕ ꯍꯥꯏꯗꯤ ꯑꯍꯤꯡꯗ ꯇꯨꯝꯗꯉꯩ ꯔꯦꯀꯣꯔꯠ ꯂꯧꯔꯒ ꯕꯤꯌꯨꯗꯣ ꯀꯥꯔ ꯑꯗꯨꯗ ꯃꯥꯁꯦ ꯤꯠ ꯂꯧꯞꯖꯥꯅꯤ
ꯑ
ꯑꯗ ꯑꯩꯅ ꯑ ꯃꯈꯥ ꯇꯥꯅ ꯇꯧꯔꯔꯤꯁꯦ ꯀꯩꯅꯣ ꯑꯇꯣꯞꯄ ꯐꯤꯂꯝ ꯑꯣꯏꯅ ꯇꯧꯔꯁꯦ ꯃꯇꯝ ꯈꯔ ꯂꯦꯛꯈꯤꯁꯦ ꯍꯌꯦꯡ ꯆꯦꯅꯦꯦꯝ ꯈꯔ ꯆꯠꯂꯀꯥꯟꯗ ꯅꯝꯃꯁꯨ ꯅꯝꯃꯁꯦꯅ ꯍꯥꯏꯈꯤꯕꯅꯤ
ꯑꯣ ꯃꯤꯡꯗꯁꯨ ꯑꯣꯟꯈ꯭ꯔ ꯃꯥꯜꯗꯅꯦ
ꯃꯤꯡ ꯑꯣꯜꯂꯦ ꯍꯥꯏꯗꯤ ꯊꯣꯏꯕ ꯃꯤꯡꯗꯣ ꯑꯉꯥꯡ ꯃꯆꯥꯁꯨ ꯌꯥꯝ ꯇꯥꯕ ꯍꯥꯏꯇꯥꯔꯦ
ꯑꯣ
ꯑꯗꯒꯤ ꯊꯝꯃꯤꯕ ꯂꯣꯒꯣꯗꯨꯁꯨ ꯑꯃꯨꯛ ꯑꯉꯥꯡ ꯃꯆꯥ ꯌꯥꯝ ꯇꯥꯕ ꯑꯩꯅꯗꯤ ꯍꯥꯏꯕꯅꯦꯕ ꯃꯉꯣꯟꯗ ꯑꯉꯥꯡ ꯃꯆꯥ ꯌꯥꯝ ꯇꯥꯏ ꯈꯣꯂꯦ ꯃꯤꯅ ꯍꯥꯏꯗꯤ ꯂꯒꯣꯒ ꯃꯤꯡꯒꯗꯁꯨ ꯂꯩꯗꯅꯀꯣ ꯃꯤꯅ ꯆꯪꯅꯤꯡꯕꯗ ꯆꯪꯅꯤꯡꯗꯕꯗ
ꯍꯣꯏ
ꯑꯗꯨꯅ ꯋꯥꯔꯤꯗꯣ ꯐꯖ ꯐꯖꯅ ꯃꯤ ꯇꯥꯔꯒꯁꯨ ꯃꯤꯗꯨꯅ ꯚꯗꯤꯑꯣꯗꯨ ꯆꯪꯉꯛꯇ꯭ꯔꯒꯗꯤ ꯎꯄꯥꯏ ꯂꯩꯇꯥꯕꯥ ꯅꯥꯡꯒ ꯑꯍꯥꯟꯕ ꯅꯪꯒꯥ ꯑꯍꯟꯕ ꯀꯣꯂꯥꯄ ꯇꯧꯕꯗꯣ
ꯍꯣꯏ
ꯑꯗꯨꯒꯤꯗꯣ ꯏꯝꯄ꯭ꯔꯦꯁꯟ ꯔꯦꯠꯇ ꯀꯩꯅꯣ ꯊꯣꯛꯕ ꯍꯥꯏꯗꯤ ꯄꯨꯡ ꯑꯃ ꯑꯅꯤꯗꯨꯗ ꯊ꯭ꯔꯤ ꯀꯦ ꯍꯦꯜꯂꯦꯕ
ꯑꯣ
ꯃꯤꯉꯣꯟꯗ ꯊꯣꯛꯄꯗꯗꯤ ꯐꯣꯔ ꯀꯦ ꯑꯗꯨꯝ ꯐꯣꯔ ꯀꯦ ꯑꯗꯨꯃꯥꯏꯅ ꯌꯧꯋꯦꯕ ꯑꯗ ꯑꯗꯨ ꯑꯗꯨꯗꯣ ꯃꯤꯅ ꯍꯥꯏꯗꯤ ꯌꯦꯡꯕꯗ ꯆꯣꯀꯔꯁꯨ ꯑꯣꯏꯕꯅꯤꯅ ꯑꯉꯥꯡ ꯑꯉꯥꯡ ꯃꯆꯥ ꯇꯥꯔꯁꯨ ꯆꯪꯉꯛꯇꯕ ꯑꯣꯏꯗꯣꯏꯅꯦꯕꯅ
ꯎꯝ
ꯑꯗꯨꯃꯥꯏꯅ ꯇꯧꯕꯈꯤꯕ
ꯉꯔꯥꯡꯗꯤ ꯅꯣꯏꯣꯔꯣꯝꯗ ꯂꯥꯛꯑꯝꯃꯦ ꯀꯩꯅꯣꯒꯤ ꯃꯣꯏ ꯀꯩꯅꯣꯍꯣꯏꯁꯤꯁꯨ ꯆꯪꯉꯝꯃꯦ ꯗꯌꯥꯟꯗ ꯍꯣꯏꯗꯁꯨ
ꯑ ꯍꯥꯔꯛꯑ ꯍꯥꯏꯔꯥꯛꯑ
ꯎꯝ ꯅꯣꯏ ꯈꯔ ꯍꯦꯟꯗꯣꯛꯑꯒ ꯑꯁ ꯀꯩꯅꯣꯗꯣ ꯐꯖꯩꯅꯦ ꯑꯃ ꯊꯝꯕꯥꯜ ꯍꯧꯕ ꯄꯨꯈꯔꯤ ꯄꯨꯈ꯭ꯔꯤ ꯄꯥꯠ ꯑꯆꯧꯕ ꯄꯨꯔꯥ ꯈꯨꯄꯥꯝꯕ ꯑꯃ ꯑꯗꯨ ꯑꯩꯗꯤ ꯑꯗꯨꯃꯥꯏꯅ
ꯍ ꯐꯖꯕꯅꯦ ꯑꯗꯨ ꯍꯥꯏꯗꯤ ꯑꯗꯨꯗ ꯊꯝꯕꯥꯜ ꯍꯧꯅ ꯑꯇꯣꯞꯄ ꯂꯝꯗ ꯊꯝꯕꯥꯜ ꯌꯦꯡ ꯆꯠꯂꯤꯕꯅꯦ ꯑꯗꯨꯒ ꯁꯃꯥꯟ ꯍꯧꯔꯝꯗꯣꯏꯅꯤ ꯁꯅꯥ ꯇꯝꯄꯥꯅ ꯂꯩꯕꯗꯣ
ꯍꯣꯏ
ꯑꯗꯨꯗ ꯊꯝꯕꯥꯥꯟ ꯍꯧꯨꯛ ꯌꯦꯡ ꯆꯠꯂꯤꯅꯤ ꯇꯥꯟꯊꯣꯛꯑꯒ ꯑꯗꯨꯗꯤ
ꯑꯁ ꯍꯣꯏꯔꯤ
ꯐꯖ ꯃꯐꯝ ꯅꯨꯡꯀꯥꯟ ꯊꯣꯛꯑ ꯑꯗꯨ ꯌꯦꯡꯕ ꯐꯪꯗꯣꯏ ꯍꯂꯛꯏ
ꯑꯩ ꯉꯛꯏꯅꯤꯅꯦ ꯍꯥꯏꯗꯤ ꯑꯗꯨꯃꯥꯏꯅ ꯍꯧꯔꯝꯅꯤꯗ ꯊꯥꯖꯗꯕ ꯁꯨꯝ ꯚꯗꯤꯑꯣ ꯑꯗꯨꯕꯨꯗꯤ ꯁꯨꯃ ꯀꯩꯅꯣꯒꯤ ꯊꯝꯕꯥꯜꯅ ꯑꯗꯨꯝꯗꯤ ꯎꯗꯤ ꯎꯕ ꯑꯗꯣ ꯑꯗꯨꯃꯥꯏꯅ ꯌꯥꯝ ꯍꯧꯔꯝꯗꯧ ꯃꯥꯟꯗꯕ
ꯀꯅꯦ ꯚꯗꯤꯑꯣ ꯑꯣꯏ ꯀꯥꯟꯅꯕ ꯍꯥꯏꯗꯤ ꯃꯤ ꯀꯌꯥ ꯀꯌꯥ ꯄꯨꯜꯂ ꯅꯝꯃꯤꯅꯣ ꯍꯥꯏꯗꯤ ꯁꯨꯃꯥꯏꯅ ꯑꯩꯈꯣꯏꯒꯤꯅ ꯑꯃꯨꯛ ꯑꯩꯈꯣꯏ ꯑꯅꯤ ꯈꯛꯇ ꯄꯨꯜꯂꯒ ꯋꯥꯈꯜ ꯑꯗꯨꯝ ꯁꯥꯒꯠꯄꯟꯅꯤꯡꯉꯅꯤ ꯅꯣꯏꯅꯝ ꯀꯃꯥꯏꯅ ꯇꯧꯔꯤꯅꯦ ꯀꯃꯥꯏꯅ ꯇꯧꯔꯒ ꯈꯟꯈꯤꯅꯣ ꯑꯗꯨꯃꯥꯏꯅ ꯍꯥꯏꯗꯤ ꯌꯨꯇꯨꯕꯇ ꯚꯗꯤꯑꯣ ꯄꯨꯊꯣꯛꯑꯁꯤ ꯈꯣꯠꯄꯤ ꯌꯥꯔꯦ
ꯁꯨꯝꯍꯣꯏ ꯑꯩꯈꯣꯏ ꯏꯃꯥꯟꯅꯕ ꯑꯃ ꯂꯩꯌꯦ ꯑꯃ ꯃꯥꯒ ꯑꯩꯒ ꯁꯨꯝ ꯃꯥꯁꯨ ꯚꯤꯗꯤꯑꯣꯗꯣ ꯄꯥꯝ ꯂꯩꯔꯝꯕ
ꯑꯩꯁꯨ ꯁꯨꯝ ꯄꯥꯝꯖꯕ ꯑꯗꯨ ꯃꯥꯁꯨ ꯁꯨꯝ ꯅꯝꯖꯅ ꯍꯥꯏꯕꯗ ꯑꯗꯨꯝ ꯁꯨꯝ ꯈꯨꯗꯛꯇ ꯑꯗꯨꯝ ꯁꯥꯒꯠꯂꯒ ꯑꯗꯨꯝ ꯅꯝꯕꯁꯨ ꯑꯗꯨꯝ ꯌꯥꯗꯦ ꯍꯧꯖꯤꯛꯁꯦ ꯚꯤꯗꯤꯑꯣ ꯅꯝꯖꯦꯅ ꯍꯧꯖꯤꯛ ꯈꯨꯗꯛ ꯇ ꯍꯥꯏꯅꯔꯅꯦꯕ
ꯑꯥ
ꯈꯨꯗꯛꯇ ꯀꯟꯇꯦꯟ ꯑꯃ ꯁꯪꯁꯥ ꯑꯃꯨꯛ ꯁꯥꯒꯠꯇꯣꯏꯅꯦ ꯑꯗꯨꯒ ꯑꯗꯨꯝ ꯅꯝꯖꯟꯗꯣꯏꯅꯦꯕ
ꯍꯣꯏ ꯑꯗꯣ ꯋꯥꯈꯜ ꯅꯨꯡꯉꯥꯏꯕ ꯄꯨꯟꯒꯤ ꯍꯧꯖꯤꯛ ꯑꯗꯨꯝ ꯆꯥꯟꯅ ꯆꯥꯟꯅꯕꯅꯦ
ꯎꯝ
ꯃꯀꯟ ꯆꯂ ꯑꯃ ꯑꯩꯁꯨ ꯀꯨꯏꯔꯦꯕ ꯁꯤꯒꯤ ꯊꯕꯛꯁꯦ ꯇꯧꯒꯦ ꯑꯩꯅ ꯑꯃꯨꯛꯜꯂꯛꯁꯤꯅꯨꯛ ꯑꯦꯛꯁꯄꯤꯔꯦꯟꯁꯒꯤꯗꯤ ꯈꯜꯂꯝꯗꯦꯕ ꯑꯩ ꯀꯂꯣ ꯑꯗꯨꯅ ꯀꯩꯅꯣ ꯂꯩꯗꯅ ꯀꯟꯊ꯭ꯔꯨꯒ꯭ꯔꯥꯊꯤ ꯈꯪꯅꯤꯗꯅ
ꯎꯝ
ꯑꯗꯨ ꯃꯥꯒꯤ ꯃꯑꯣꯡꯗ ꯇꯧꯒꯦꯅ ꯈꯜꯂꯝꯕ ꯑꯗ ꯑꯗꯨ ꯑꯗꯨꯒꯤꯗꯣ ꯇꯧꯖꯦꯅ ꯏꯕꯥꯅꯤꯁꯦ ꯐꯥꯏꯟ ꯈꯔ ꯀꯩꯀꯥ ꯁꯦꯝꯕ ꯍꯧꯔꯝꯃꯦꯕ ꯍꯧꯕꯗꯤ
ꯎꯝ
ꯑꯗ ꯑꯩꯈꯣꯏ ꯂꯩꯔꯤ ꯂꯝꯁꯤꯅ ꯇꯥꯕꯅꯤꯅ ꯑꯗꯨꯗꯣ ꯄꯨꯊꯣꯛꯑꯕ ꯃꯇꯝꯗ ꯑꯩꯈꯣꯏꯗ ꯀꯥꯏꯔꯛꯀꯗ꯭ꯔꯅ
ꯎꯝ
ꯑꯧ ꯑꯗꯨꯗꯒꯤ ꯑꯃꯁꯨ ꯑꯃꯁꯨ ꯀꯥꯏꯗꯕꯅ ꯁꯤ ꯑꯦꯛꯁꯄ꯭ꯂꯦꯟ ꯇꯧꯁꯤꯅ ꯑꯃ ꯍꯥꯏꯅꯔꯒ
ꯎꯝ
ꯀꯨꯏꯔꯦꯕ ꯑꯩ ꯆꯍꯤ ꯃꯉꯥ ꯇꯔꯨꯛꯀꯤ ꯃꯃꯥꯡꯗ ꯁꯤ ꯇꯧꯒꯦꯅ ꯈꯜꯂꯒ ꯁꯦꯝꯃ ꯁꯦꯝꯃꯒ ꯂꯥꯛꯄꯅꯦ ꯑꯗꯨꯗ ꯑꯗꯣ ꯏꯊꯟꯗ ꯑꯣꯏꯕꯒꯤ ꯏꯊꯟꯗ ꯑꯣꯏꯕꯒꯤ ꯑꯃꯨꯛ ꯄꯤ ꯇꯦ ꯄꯣꯛꯈꯤꯕꯁꯦ
ꯎꯝ
ꯑꯗꯩ ꯃꯥꯒ ꯊꯦꯡꯅꯔꯨꯕꯗꯒꯤ ꯑꯩꯈꯣꯏꯒꯤ ꯋꯥꯈꯜ ꯆꯥꯟꯅꯕ ꯃꯆꯦꯜ ꯍꯥꯏꯇꯥꯔꯦ
ꯍꯣꯏ
ꯑꯗꯒꯤ ꯑꯦ ꯑꯗꯨꯗꯤ ꯀꯩꯅꯣꯅꯦ ꯑꯩꯈꯣꯏ ꯃꯥ ꯑꯃꯒꯤꯩ ꯃꯃꯥꯟꯅꯕꯅꯦꯕ ꯃꯥꯁꯦ
ꯑꯣ
ꯑꯗꯨꯗ ꯄꯨꯟꯕ ꯍꯥꯏꯗꯤ ꯋꯥ ꯀꯞꯇ ꯆꯠꯂꯒ ꯆꯥꯛ ꯁꯥꯟꯅꯕ ꯅꯨꯃꯤꯠꯇ ꯆꯥꯅꯤꯉꯣꯏꯒ ꯇꯧꯔꯒ ꯑꯗꯩ ꯑꯗꯨꯗꯩ ꯊꯥꯕꯜ ꯆꯣꯡꯕꯗꯨꯗꯤ ꯄꯨꯟꯈꯤꯕꯅ ꯍꯥꯏꯇꯥꯔꯦ ꯒꯦꯝ ꯁꯥꯟꯅꯕ ꯁꯥꯟꯅꯩ ꯍꯥꯏꯔꯒ ꯒꯦꯝ ꯁꯥꯟꯅꯕ ꯍꯧꯔꯒ ꯑꯗꯒꯤ ꯁꯟꯗꯝ ꯆꯥꯃꯤꯟꯅꯗꯩ ꯄꯨꯟꯟꯅꯦꯗꯗꯤ ꯋꯥꯈꯜ ꯁꯨꯝ ꯃꯥꯥꯟꯅ ꯂꯩꯔꯝꯕꯗꯒꯤ ꯁꯨꯝ ꯁꯨꯝ ꯑꯇꯩꯗꯣ ꯁꯨꯝ ꯁꯨꯝ ꯆꯠꯈ꯭ꯔ ꯆꯥꯔꯣꯏ ꯀꯩ ꯍꯣꯏ ꯁꯨꯝ ꯃꯄꯥꯟꯗ ꯑꯃꯗ ꯆꯠ꯭ꯔ ꯆꯠꯈ꯭ꯔꯩ ꯕꯥꯏꯅ ꯇꯥꯎꯍꯕ
ꯑꯣ ꯑꯗꯨꯝ ꯌꯨꯝꯗꯤ ꯅꯛꯅꯕ ꯅꯠꯇ꯭ꯔꯣ ꯃꯣꯏꯒ
ꯅꯇꯦ ꯑꯩꯅ ꯌꯥꯏ ꯄꯣꯛꯇꯣꯏꯅꯦ
ꯑꯣ
ꯑꯗꯨꯗ ꯏꯕꯅꯦ ꯄꯨꯨꯟꯅꯗꯕꯤꯔꯥ ꯀꯥꯏꯁꯦ
ꯀꯤꯂꯣꯃꯤꯇꯔ ꯀꯌꯥꯃꯨꯛꯀ ꯂꯥꯛꯄꯦ ꯑꯩꯁꯨ
ꯀꯤꯂꯣꯃꯤꯇꯔ ꯅꯤꯄꯥꯃꯨꯛ ꯈꯛꯇꯅꯤꯗ
ꯑꯣ ꯑꯩꯈꯣꯏ ꯑꯩꯁꯤꯅ ꯑꯃꯨꯛ ꯏꯇꯣꯝꯗ ꯍꯥꯟꯅ ꯍꯧꯔꯛꯄꯅꯦꯕ ꯑꯩꯈꯣꯏ ꯏꯃꯥꯟꯅꯕꯗꯨꯒ ꯑꯗꯨꯒ ꯁꯨꯝ ꯑꯩꯅ ꯁꯨꯝ ꯑꯩꯈꯣꯏ ꯏꯁ ꯍꯣꯏꯒꯤ ꯑꯉꯥꯡꯈꯩꯁꯦ ꯑꯩꯅ ꯁꯨꯝ ꯄꯨꯊꯣꯛ ꯄꯨꯊꯣꯛꯑꯒ ꯄꯨꯂꯝ ꯅꯝꯕ
ꯑ
ꯂꯣꯏ ꯑꯩꯈꯣꯏꯁꯨ ꯑꯐꯥꯎꯕ ꯑꯃ ꯑꯅꯤꯒ ꯁꯨꯝ ꯇꯛꯅ ꯄꯥꯔꯒꯗꯤ ꯑꯩꯈꯣꯏꯁꯨ ꯐꯥꯎꯈꯤꯗꯕ ꯑꯗꯨꯗꯨ ꯅꯠꯇꯕꯅꯤꯅ ꯃꯤꯅꯁꯨ ꯃꯁꯛ ꯈꯪꯅꯕ ꯑꯝꯇ ꯅꯠꯇꯕꯅꯤꯅ ꯑꯗꯨꯝ ꯑꯗꯨꯝ ꯂꯩꯔꯁꯤꯅꯤ ꯁꯨꯃꯥꯏꯅ ꯑꯗꯨꯝ
ꯃꯥ ꯑꯗ ꯀꯩꯅꯣꯅꯦ ꯍꯣꯏ ꯐꯥꯎ ꯍꯥꯏꯁꯤ ꯀꯩꯁꯨ ꯎꯣ ꯅꯠꯇꯦ ꯃꯌꯥꯝꯅ ꯑꯗꯣ ꯑꯗꯤ ꯃ ꯄꯥꯁ ꯎꯨꯝꯗꯧꯅꯤ
ꯍꯣꯏ
ꯅꯣꯡꯃ ꯀꯩꯅꯣ ꯇꯧꯋꯦ ꯍꯥꯏꯔꯗꯤ ꯃꯣꯏ ꯍꯧꯖꯤꯛ ꯐꯥꯎꯔꯤꯕ ꯃꯤꯕꯨꯗꯤ ꯄꯜꯂꯔꯣꯏꯒꯦ ꯁꯤꯗ ꯄꯟꯕ ꯌꯥꯒ꯭ꯔꯥ ꯍꯪꯕ ꯅꯤ ꯄꯟꯅꯤ ꯌꯥ ꯇꯧꯕ ꯃꯣꯏꯈꯩꯁꯦ ꯑꯗꯨꯝ ꯀꯩꯁꯨ ꯂꯩꯕ ꯍꯥꯏꯗꯤ ꯃ ꯄꯁꯅꯔ ꯎꯕꯔ ꯇꯥꯅꯤ
ꯎ
ꯅꯥꯏ ꯇꯣ ꯄꯥꯎꯕꯅꯤ
ꯎꯝ
ꯏꯟꯅꯁꯨꯨꯒꯌꯥ ꯐꯒꯦ ꯑꯔ ꯐ
ꯑꯗꯨꯗꯤ ꯊꯝꯃꯒꯦ
ꯑꯗꯨ ꯃꯊꯟꯇ ꯇꯠꯂꯪꯒ ꯍꯥꯏꯗꯤ ꯃꯤꯅꯠ ꯇꯔꯥꯅꯤꯊꯣꯏꯗ ꯇꯠꯄꯅꯦꯕꯀꯣ
ꯎꯝ
ꯑꯗꯨ ꯃꯊꯪ ꯇꯠꯂꯒ ꯂꯧꯕ ꯃꯤꯅꯠꯇꯣ ꯈꯔ ꯌꯥꯝꯅꯕ ꯑꯗꯨꯗꯤ ꯃꯣꯏꯅ ꯇꯔꯥ ꯅꯤꯄꯥꯜꯂꯛ ꯇꯧꯕꯗ ꯆꯅꯤ ꯐꯥꯂꯣꯏ ꯍꯥꯏꯕꯅꯦꯕ ꯃꯤꯅꯠꯇꯣ
ꯑꯣ
ꯆꯅꯤ ꯐꯥꯕꯅꯦꯕ ꯑꯗꯨꯝ ꯍꯦꯜꯂ ꯍꯦꯜꯂꯒ ꯃꯣꯏ ꯃꯊꯟ ꯑꯗꯨꯝ ꯇꯠꯍꯜꯂꯣꯕ ꯇꯔꯥꯅꯤꯊꯣꯏꯗ ꯆꯞ ꯆꯥꯅ ꯑꯗꯨ ꯇꯠꯄꯅꯦꯕ ꯑꯗꯨ ꯑꯗꯨꯝ ꯄꯤꯁꯟꯈꯣ
ꯃꯣꯏ ꯁꯤꯒꯤꯁꯦ ꯁꯨꯝ ꯅꯨꯃꯤꯠ ꯀꯌꯥꯅꯤ ꯃꯨꯛꯇꯒ ꯀꯩꯅꯣ ꯇꯧ ꯌꯥꯒꯦ ꯁꯨꯝ ꯌꯧꯔꯛꯀꯦꯕ
ꯑꯗꯨ ꯀꯩꯅꯣ ꯉꯔꯥꯡ ꯅꯍꯥꯟꯗꯒꯤ ꯇꯧꯔꯝꯃꯗꯤ ꯅꯪꯒꯤꯗꯣ ꯍꯥꯏꯗꯤꯁꯪꯉꯛꯑ ꯑꯃꯅꯦꯕꯀꯣ
ꯎꯝ
ꯉꯔꯥꯡꯗꯒꯤ ꯉꯁꯤꯗꯒꯤ ꯇꯧꯕꯅꯤꯅ ꯍꯌꯦꯡꯗꯨꯃ ꯑꯥꯟ ꯆꯀꯨꯝꯕ ꯌꯥꯗꯧ ꯃꯥꯜꯂꯦ ꯍꯥꯏꯗꯤꯦ ꯉꯔꯥꯡ ꯅꯍꯥꯟꯗꯒꯤꯩ ꯇꯧꯕ ꯃꯤꯁꯦ ꯍꯥꯏ ꯑꯦꯀꯥꯎꯟ ꯍꯥꯞꯄ ꯌꯥꯈ꯭ꯔꯕꯅꯦꯕ
ꯎꯝ
ꯑꯗꯨꯝ ꯆꯪꯉꯛꯄꯅꯤ ꯀꯨꯏꯗꯕꯅꯤ ꯍꯥꯏꯗꯤ ꯗꯥꯎꯗꯕꯨꯗꯤ ꯂꯩꯔꯦ ꯗꯥꯎ ꯈꯤꯇꯪ ꯌꯥꯗ꯭ꯔꯒꯅ ꯑ ꯈꯤꯇꯪ ꯀꯨꯏꯅ ꯅꯨꯃꯤꯠ ꯃꯉꯥꯅꯤ ꯇꯔꯨꯅꯤꯃ ꯑꯗꯨꯒ ꯄꯩꯁꯥ ꯌꯥꯕ ꯄꯣꯠꯇꯣ
ꯎꯝ
ꯑꯗꯨꯗꯤ ꯊꯔ ꯀꯏꯒ ꯆ ꯑꯕ ꯑꯩꯒꯤꯖꯤ ꯌꯥ ꯌꯥꯒꯗ꯭ꯔꯥ ꯌꯥꯒꯗ꯭ꯔꯗꯤ ꯈꯗꯤ ꯕꯤꯁꯦꯁ ꯇ ꯍꯥꯏꯔꯗꯤ ꯑꯩꯒꯤ ꯏꯁꯀ꯭ꯔꯤꯟ ꯁꯣꯠ ꯊꯥꯔꯛꯀꯦꯕ